ꯋꯥ
ꯑꯣ ꯇꯥꯔꯦ ꯇꯥꯔꯦꯠꯇ ꯇꯥꯔꯦ
ꯎꯝ ꯍꯧꯖꯤꯛ ꯇꯔ
ꯑꯣ ꯍꯧꯖꯤꯛꯀꯤ ꯋꯥꯔꯤꯗꯣ ꯑꯗꯨꯝ ꯌꯨꯝꯗ ꯗꯤꯖꯤꯇꯦꯜ ꯀꯦꯃꯦꯔꯥ ꯃꯆꯥ ꯑꯗꯨꯝ ꯊꯥꯏꯅꯒꯤ ꯁꯣꯅꯤꯒꯤꯒꯨꯝꯕ ꯑꯗꯨꯝ ꯂꯩꯅꯩꯗꯅ ꯑꯗꯨꯝꯕꯕꯨꯗꯤ ꯂꯩ ꯇꯥꯔꯒꯁꯨ ꯍꯧꯖꯤꯛꯀꯤ ꯃꯣꯕꯥꯏꯜ ꯐꯣꯟꯒꯤ ꯍꯥꯏꯗꯤ ꯀꯦꯃꯦꯔꯥꯥꯖꯤ ꯌꯥꯝ ꯏꯖꯤꯂꯤ ꯑꯦꯁꯤꯁꯤꯕꯜ ꯑꯣꯏꯌꯦꯗꯅ ꯑꯗꯨꯝ ꯈꯨꯠꯇ ꯄꯥꯏꯔꯝꯕꯗꯣ ꯐꯠ ꯀꯩꯅꯣꯝꯃ ꯃꯤꯀꯨꯞꯇꯨꯗ ꯅꯝꯅꯤꯡꯉ ꯁꯨ ꯑꯗꯨꯝ ꯅꯝꯕ ꯌꯥꯕ ꯁꯨꯝꯕꯗꯤ ꯀꯩꯁꯨ ꯑꯣꯏꯔꯝꯗꯦꯗꯅ ꯑꯗꯨꯗ ꯑꯗꯨꯃꯥꯏꯅ ꯑꯗꯨꯝ ꯍꯥꯏ ꯁ꯭ꯀꯨꯜ ꯂꯥꯏꯐꯀꯨꯝꯕꯒꯤ ꯑꯅꯝꯕꯅ ꯃꯦꯃꯣꯔꯤꯖꯤ ꯑꯩꯒꯤ ꯂꯣꯏ ꯀꯥꯎꯒ꯭ꯔꯦꯕ ꯍꯧꯖꯤꯛꯖꯦ ꯂꯣꯁ ꯑꯣꯏꯒ꯭ꯔꯦꯕ ꯑꯩꯉꯣꯟꯗꯩ꯫
ꯎꯝ
ꯑꯗꯣ ꯑꯗꯨꯃꯥꯏꯅ ꯇꯧꯕꯁꯤꯗ ꯍꯣꯏ ꯍꯧꯖꯤꯛ ꯑꯗꯨꯝ ꯃꯌꯥꯝ ꯂꯩꯀꯣ ꯑꯗꯨꯝ ꯑꯩꯒꯤ ꯐꯣꯇꯣ ꯅꯨꯡ ꯃꯌꯥꯝ ꯊꯝꯖꯤꯟꯕ ꯌꯥꯕ ꯃꯌꯥꯝ ꯂꯩ ꯑꯗꯨꯝ ꯂꯦꯞꯇꯣꯞ ꯂꯩꯔꯤ ꯑꯗꯩ ꯍꯥꯔꯠ ꯗꯤꯁ ꯂꯩꯔꯤ ꯑꯩ ꯊꯝꯖꯤꯟ ꯃꯌꯥꯝ ꯃꯌꯥꯝ ꯑꯃꯗꯤꯗꯤ ꯂꯩꯦꯀꯣ ꯑꯗꯨ ꯑꯣꯏꯇꯥꯥꯔꯒꯁꯨ ꯃꯔꯛ ꯈꯔꯗꯤꯩꯁꯦ ꯁꯣꯁꯦꯜ ꯃꯦꯗꯤꯌꯥꯁꯨ ꯑꯩ ꯁꯤ ꯁꯤꯖꯤꯟꯅꯗ꯭ꯔꯦꯕ ꯑꯗꯨꯝ ꯍꯥꯡꯉꯒꯗꯤ ꯊꯝꯃꯒ ꯑꯗꯨꯒ ꯀꯩꯗꯧꯗꯣꯏꯅꯣ ꯑꯗꯨꯝ ꯑꯞꯂꯣꯗ ꯇꯧꯋꯦ ꯑꯗꯨꯝ ꯃꯦꯃꯣꯔꯤ ꯑꯣꯏꯅ ꯂꯩꯍꯧꯅꯕꯥꯟꯗ ꯑꯗꯨꯝ ꯍꯧꯖꯤꯛꯄꯨꯗꯤ ꯈꯔ ꯁꯤꯖꯤꯟꯅꯩꯌꯦꯕꯀꯣ ꯍꯥꯏꯖꯤꯒ ꯑꯗꯨꯝ ꯐꯦꯁꯕꯨꯛꯇ ꯂꯤꯡ ꯇꯧꯔ ꯑꯗꯨꯝ ꯊꯝꯃꯦꯕ ꯑꯗꯨ ꯍꯥꯏꯁꯤꯒ ꯁꯤꯖꯤꯟꯅꯩ
ꯍꯜꯂꯣ꯫
ꯎꯝ ꯇꯥꯏꯌꯦ ꯇꯥꯏꯌꯦ ꯇꯥꯏꯌꯦ꯫
ꯑꯣ ꯇꯥꯔꯦ ꯑꯩꯩꯅ ꯌꯦꯠ ꯆꯠꯈꯤꯕ ꯃꯥꯟ
ꯑꯣ ꯑꯗꯨꯃꯥꯏꯅ ꯍꯣꯏ ꯈꯔꯗꯤ ꯍꯧꯖꯤꯛꯇꯣ ꯑꯗꯨꯝ ꯁꯤꯟꯅꯔꯤꯕ ꯑꯃꯨꯛ
ꯑꯥ꯫
ꯍꯣꯏ ꯈꯪꯗꯦ ꯑꯗꯨꯃꯥꯏꯅ ꯑꯩꯉꯣꯟꯗꯒꯤ ꯐꯅꯌꯥꯝ ꯑꯗꯨꯝ ꯃꯤꯖꯦ ꯍꯧꯖꯤꯛ ꯏꯃꯥꯟꯅꯕꯤ ꯊꯦꯡꯅ ꯇꯥꯔꯒ ꯍꯥꯏ ꯁ꯭ꯀꯨꯜꯗꯒꯤꯀꯣ ꯑꯩꯁ ꯑꯩ ꯁꯤ ꯃꯤꯖꯦ ꯊꯦꯡꯅꯒ꯭ꯔꯕ ꯊꯦꯡꯅꯗ꯭ꯔꯕ ꯍꯥꯏꯗꯤ ꯀꯥꯏꯗ ꯎꯒꯤꯕꯅꯣ ꯀꯩ ꯎꯒ꯭ꯔꯦꯗꯤ ꯈꯜꯂꯒ ꯃꯤꯖꯦ ꯅꯤꯡꯖꯤꯡꯕ ꯉꯝꯗꯕꯖꯦ ꯁꯤ ꯇꯧꯋꯦꯕꯀꯣ ꯑꯗꯨ ꯍꯣꯏ ꯁꯥꯏꯠ ꯏꯐꯦꯛꯅꯦꯕ꯫ ꯑꯗꯨꯕꯨꯗꯤ ꯑꯗꯨꯃꯥꯏꯅ ꯇꯧꯕꯖꯦ ꯑꯗꯨꯅꯔ ꯈꯪꯗꯦꯕ ꯍꯧꯖꯤꯛꯁꯦ ꯑꯃ ꯀꯩ ꯍꯥꯏꯗꯣꯏꯅꯣ꯫ ꯅꯤꯌꯨ ꯕꯣꯔꯟꯒꯤ ꯇꯥꯏꯞꯇ ꯂꯣꯏꯅ ꯈꯨꯗꯤꯡꯃꯛ ꯇ꯭ꯔꯥꯏ ꯇꯧꯅꯤꯡꯕ ꯑꯗꯨꯗꯣ ꯇꯧꯋꯦꯕ ꯆꯥꯟꯁ ꯑꯝꯇ ꯃꯥꯡꯍꯟꯅꯤꯡꯗꯕꯗꯣ ꯑꯩꯉꯣꯟꯗ ꯂꯥꯛꯄꯗ꯫ ꯅꯥꯕꯖꯨ ꯅꯥꯏꯌꯦꯕꯀꯣ ꯑꯗꯨꯒ ꯑꯩꯉꯣꯟꯗ ꯀꯩꯝꯒꯨꯝꯕ ꯊꯧꯗꯣꯛ ꯈꯔꯁꯨ ꯊꯣꯛꯈ꯭ꯔꯦꯕ ꯑꯗꯨꯗꯒꯤꯅꯤ꯫ ꯑꯗꯨꯒ ꯀꯩ ꯍꯥꯏꯅꯤ ꯑꯗꯨꯝ
ꯑꯦ
ꯏꯚꯦꯟ ꯂꯥꯛꯇꯥꯔꯒꯁꯨ ꯍꯥꯏꯗꯤ ꯑ ꯑꯗꯨꯝ ꯗꯤꯄꯥꯔꯠꯃꯦꯟꯒꯤꯅꯤ ꯈꯪꯗꯦ ꯑꯗꯩ ꯀꯩꯅꯣꯝ ꯀꯩꯅꯣꯝ ꯇꯧꯕꯅꯤ ꯈꯪꯗꯦ ꯁꯝꯅ ꯍꯥꯏꯔꯒ ꯂꯥꯏ ꯍꯔꯥꯎꯕꯅꯤ ꯈꯪꯗꯦ ꯑꯗꯨꯝ ꯑꯩꯉꯣꯟꯗ ꯀꯩꯅꯣꯝꯃ ꯂꯥꯛꯄꯖꯦ ꯑꯣꯄꯣꯔꯆꯨꯅꯤꯇꯤ ꯁꯨꯃꯥꯡ ꯃꯥꯡꯍꯟꯅꯤꯡꯗꯕꯗꯣ ꯈꯪꯕꯔ ꯂꯣꯏꯅ ꯇ꯭ꯔꯥꯏ ꯇꯧꯅꯤꯡꯕ ꯂꯣꯏ ꯌꯥꯎꯅꯤꯡꯕꯒꯤ ꯑꯗꯨꯒꯤꯔ ꯈꯪꯗꯦꯕꯀꯣ ꯑꯗꯨꯃꯥꯏꯅ ꯈꯜꯂꯦ ꯑꯩꯗꯤ ꯍꯧꯖꯤꯛꯀꯥꯟ ꯑꯗꯨꯝ꯫ ꯍꯥꯟꯅ ꯌꯥꯎꯒꯤꯕ ꯑꯗꯨꯇꯥꯔꯒꯁꯨ ꯑꯩꯉꯣꯟꯗ ꯑꯗꯨꯝ ꯀꯥꯎꯒꯤꯕꯒꯤ ꯑꯗꯨꯅ ꯒ꯭ꯔꯤꯗꯤ ꯑꯣꯏꯔꯤꯔꯗꯤ ꯈꯪꯗꯦꯀꯣ ꯑꯗꯨꯃꯥꯏꯅ ꯇꯧꯋꯦ ꯍꯥꯏꯇꯥꯔꯦ꯫
ꯎꯝ꯫ ꯑꯩꯖꯨ ꯑ ꯑꯩꯖꯨ ꯆꯨꯝꯅ ꯍꯥꯏꯒ꯭ꯔꯕ꯫
ꯑ ꯈꯔꯗꯤ ꯍꯥꯏꯒ꯭ꯔꯦ ꯌꯥꯝ ꯌꯥꯝꯅ ꯍꯥꯏꯗꯦ꯫
ꯇꯦꯇꯦ ꯑꯗꯨ ꯅꯠꯇ ꯑꯩ ꯀ꯭ꯂꯥꯁ ꯇꯨꯌꯦꯞ ꯑꯅꯤꯔꯛ ꯑꯅꯤꯔꯛ ꯊꯥꯕꯩꯗꯣ ꯍꯥꯏꯒ꯭ꯔꯕ꯫
ꯎꯝ ꯍꯥꯏꯒꯔꯦ ꯍꯥꯏꯒꯔꯦ꯫
ꯍꯥꯏꯒꯔꯦ ꯑ ꯌꯥꯕꯅꯤ ꯀꯂꯥ꯭ꯁ ꯇꯨꯌꯦꯞ ꯑꯅꯤꯔꯛ ꯊꯥꯕꯗꯣ ꯀ꯭ꯂꯥꯁ ꯇꯨꯌꯦꯞ ꯑꯍꯥꯟꯕꯩ ꯐꯦꯜ ꯑꯣꯏꯕꯗꯣ ꯑꯁ ꯂꯥꯏꯔꯛ ꯄꯥꯗꯕꯩꯅꯤꯗ
ꯃꯤ ꯑꯅꯧꯕꯗꯤ
ꯇꯨꯌꯦꯞꯇꯨ ꯃꯥ ꯇꯨꯌꯦꯞꯀꯤ ꯆꯍꯤꯖꯤ ꯃꯥ ꯑꯩꯖꯦ꯫ ꯒꯦꯝ ꯁꯥꯟꯅꯔ ꯑꯗꯨꯝ ꯂꯩꯕꯅꯦ ꯔꯦꯟ ꯂꯩꯔꯒ ꯂꯥꯏꯔꯤꯛꯁꯦ ꯑꯥ ꯑꯗꯨꯝ ꯀꯥꯟꯗꯨꯅ ꯑꯩꯖꯦ ꯍꯥꯏ ꯁ꯭ꯀꯨꯜ ꯇꯝꯃꯨꯕꯗꯒꯤ ꯏꯂꯚꯦꯟ ꯇꯨꯌꯦꯞ ꯀꯥꯔꯛꯄꯗꯩ ꯆꯦꯟꯖ ꯂꯥꯛꯇ꯭ꯔꯅꯦ ꯏꯁꯥꯅ ꯅꯤꯡꯇꯝꯕ ꯉꯝꯍꯧꯗꯕꯗꯣ ꯐꯥꯖꯤꯟꯕ ꯉꯝꯍꯧꯗꯕꯗꯣ ꯑꯗꯨ ꯐꯔꯁꯦ ꯑꯩꯅ ꯉꯥꯎꯈꯤꯕꯗꯨꯅ ꯒꯦꯝꯅ ꯉꯥꯛꯍꯥꯎꯈꯤꯕ ꯑꯣꯏꯗꯣꯏꯅꯦꯕ ꯏꯂꯕꯦꯟ ꯇꯨꯌꯦꯦꯜꯞꯁꯦ ꯑꯇꯣꯞꯄꯇ ꯉꯥꯏꯍꯥꯎ ꯌꯥꯎꯗꯣ
ꯍꯝ
ꯒꯦꯝꯗ ꯉꯥꯎꯕꯗꯨꯗ ꯑꯃꯨꯛ
ꯃꯣꯏ ꯒꯦꯝꯗ ꯉꯥꯎꯕ ꯒꯦꯝ ꯍꯥꯏꯔꯒ ꯑꯩꯖꯦ ꯏꯟꯇ꯭ꯔꯣꯕꯔꯠ ꯑꯣꯏꯔꯦꯛꯑꯦꯕꯀꯣ ꯑꯗꯨꯒ ꯀꯩꯅꯣꯁꯨ ꯇꯧꯋꯦꯕ ꯑꯈꯣꯏ ꯂꯩꯀꯥꯏꯗꯅꯦ ꯍꯜꯂꯣ ꯍꯜꯂꯣ ꯇꯥꯒꯤ- ꯍꯜꯂꯣ꯫ ꯑꯃꯨꯛ ꯇꯥꯒꯤꯗ꯭ꯔꯦꯅꯦ ꯇꯥꯕ꯭ꯔ꯫ ꯍꯜꯂꯣ꯫ ꯑꯌꯥ